ꯀꯔꯤ꯫
ꯁꯤꯁ ꯅꯥꯏꯟ ꯖꯔꯣ ꯅꯥꯏꯟ ꯑꯩꯁꯨ꯫
ꯀꯤꯔꯤ ꯇꯧꯕ꯭ꯔꯣ
ꯑꯩ ꯆꯥꯛ ꯆꯥꯔꯒ ꯂꯩꯕꯅꯦ ꯑꯗꯣ ꯃꯄꯥꯟ ꯊꯣꯛꯂꯛꯑꯦ ꯍꯧꯖꯤꯛ
ꯑꯣ ꯆꯥꯅꯤꯡꯗꯔꯕ꯭ꯔꯣ
ꯆꯥꯒꯅꯤ ꯑꯃꯨꯛ ꯍꯜꯂꯛꯔꯒ ꯆꯥꯗꯣꯏꯅꯦ
ꯑꯗꯤ ꯁꯔꯣꯅ
ꯆꯥꯒꯅꯤ ꯑꯩ ꯍꯧꯖꯤꯛ ꯃꯄꯥꯟꯗ ꯊꯣꯛꯑꯦ
ꯀꯔꯤ ꯌꯦꯟꯁꯥꯡꯅ ꯆꯥꯕ꯭ꯔꯥ
ꯑꯂꯨꯅꯦ ꯑꯂꯨ ꯊꯣꯡꯕꯤꯌꯦ ꯅꯪꯗꯤ ꯆꯥꯛ ꯆꯥꯔꯕꯣ ꯇꯥꯕ꯭ꯔꯣ ꯇꯥꯕ꯭ꯔꯣ ꯇꯥꯗ꯭ꯔꯣ ꯅꯪꯅ ꯉꯥꯡꯕꯥ ꯑꯩ ꯇꯥꯗ꯭ꯔꯦ ꯇꯥꯏꯌꯦꯀꯣ